ꯑꯩꯁꯨ ꯈꯣꯡ ꯌꯦꯡꯕꯅꯤꯗ ꯇꯥꯕ꯭ꯔꯥ
ꯑꯣ ꯑꯣ ꯑꯣ ꯇꯥꯏꯌꯦ ꯇꯥꯏꯌꯦ
ꯎꯝ ꯑꯗꯩ ꯀꯥ ꯌꯧꯈ꯭ꯔꯦ ꯑ ꯑꯗꯨꯅ ꯑꯥ ꯏ ꯍꯣꯔꯃꯣꯟꯁꯨ ꯌꯥꯏꯒꯤ ꯁꯤꯀ꯭ꯔꯤꯠ ꯇꯧꯅꯕ ꯑꯣ ꯋꯥꯈꯜ ꯅꯨꯡꯉꯥꯏꯅ ꯂꯩꯌꯦ ꯋꯥꯈꯜ ꯅꯨꯡꯉꯥꯏꯕ ꯃꯤꯁꯤꯡꯁꯦ ꯑꯥ ꯀꯩ ꯍꯥꯏꯅꯤ ꯄꯨꯟꯁꯤ ꯁꯥꯡꯉꯦ ꯀꯥꯏꯅꯒ ꯍꯥꯏꯗ꯭ꯔꯥ ꯑꯗꯨꯅ ꯍꯟꯅꯨꯕ ꯍꯟꯅꯨꯕ ꯍꯅꯨꯕꯤꯁꯤꯡ ꯑꯃꯥ ꯂꯥꯐꯇꯔ ꯊꯦꯔꯥꯄꯤ ꯀꯥꯏꯅ ꯇꯧ ꯍꯥ ꯍꯥ ꯍꯥ ꯀꯥꯏꯅ ꯅꯣꯛꯄꯗꯣ ꯑꯗꯨꯗꯨꯅ ꯍꯥ ꯍꯥꯥ ꯍꯥ ꯍꯥꯏꯅ ꯅꯣꯛꯄꯁꯤ ꯅꯪꯒꯤ ꯐꯤꯖꯤꯀꯦꯜ ꯔꯤꯌꯦꯁꯟꯅꯤꯗꯅ ꯈꯪꯉꯕ꯭ꯔꯥ ꯅ ꯐꯤꯖꯤꯀꯦꯜ ꯔꯤꯌꯦꯁꯟꯗꯣ ꯇꯧꯍꯜꯂꯒ ꯕꯣꯗꯤꯁꯤꯅ ꯈꯟꯗꯣꯏꯅꯦꯕ ꯑꯣ ꯅꯣꯛꯑꯕꯅꯤꯅ ꯍꯔꯥꯎꯔꯦꯅ ꯈꯜꯂꯒ ꯁꯤꯀ꯭ꯔꯤꯠ ꯅꯝꯐꯨꯗ ꯇꯧꯍꯜꯂꯤꯅꯦꯕ ꯈꯪꯂꯕ ꯔꯤꯚꯁ ꯆꯥꯁꯟꯕꯒꯤ ꯋꯥꯅꯦꯕ ꯑꯗꯨ ꯃꯥꯏꯅ ꯑꯗꯨ ꯅꯪ ꯑꯗꯨꯝ ꯁꯦꯠ ꯑꯣꯏꯔꯒ ꯒ꯭ꯂꯨꯃꯤ ꯑꯣꯏꯔꯒ ꯑꯗꯨꯝ ꯕꯣꯔꯠ ꯑꯣꯏꯅ ꯂꯩꯇꯥꯥꯔꯒꯗꯤ ꯅꯪ ꯕꯣꯗꯤ ꯁꯤꯅ ꯑꯣ ꯑꯩꯁꯦ ꯅꯨꯡꯉꯥꯏꯇ꯭ꯔꯦ ꯑꯩꯁꯦ ꯏꯁ꯭ꯇ꯭ꯔꯦꯁ ꯑꯣꯏꯔꯦꯅ ꯃꯥ ꯀꯣꯔꯇꯤꯖꯣꯜ ꯂꯦꯕꯦꯜꯗ ꯑꯃꯨꯛ ꯊꯣꯛꯂꯛꯀꯗꯣꯏꯗꯤ ꯑꯗꯨꯃꯥꯏꯅ ꯔꯤꯚꯔꯁ ꯆꯠꯍꯜꯂꯁꯨ ꯌꯥꯏꯑꯕ ꯈꯪꯉꯕ꯭ꯔꯥ ꯑꯗꯨꯅ ꯍꯦꯞꯄꯤ ꯍꯦꯞꯄꯤ ꯊꯣꯠꯁꯀꯨꯝꯕ ꯒꯨꯗ ꯄꯣꯖꯤꯇꯤꯞ ꯊꯤꯡꯀꯤꯡ ꯇꯧꯕ ꯉꯝ ꯇꯧꯕ ꯌꯥꯝ ꯋꯥꯏ ꯍꯥꯏꯇꯥꯥꯔꯒꯗꯤ ꯑꯗꯨꯝ ꯍꯥꯏꯐꯦꯠ ꯅꯣꯛꯊꯣꯛꯇꯅ ꯈꯣꯠꯇꯨꯅ ꯁꯨꯝ ꯁꯥꯟꯅꯔꯒ ꯂꯩꯌꯣꯕ ꯑꯗꯨꯑꯣꯏꯗꯤ ꯅꯪ ꯇ꯭ꯔꯦꯟ ꯇꯧꯗꯣꯏꯅꯦꯕ ꯑꯃꯨꯛ ꯈꯪꯉꯕ꯭ꯔꯥ ꯍꯥꯏꯗꯤ ꯑꯗꯨꯒ ꯑꯩꯈꯣꯏꯒꯤ ꯕ꯭ꯔꯦꯟꯁꯦ ꯍꯥꯏꯗꯤ ꯌꯥꯝꯅ ꯍꯦꯕꯤꯠ ꯆꯨꯕꯁꯦ ꯌꯥꯝ ꯊꯨꯏꯑꯕ ꯍꯥꯏꯗꯤ ꯍꯦꯕꯤꯠꯆꯨꯋꯦꯜ ꯂꯔꯅꯤꯡ ꯍꯥꯏꯁꯦ ꯕ꯭ꯔꯦꯟꯗꯒꯤ ꯁ ꯏꯁꯇꯥꯔꯠ ꯇꯧꯔꯛꯀꯗꯣꯏꯅꯤꯅ ꯕ꯭ꯔꯦꯟꯁꯤꯅ ꯕ꯭ꯔꯦꯟꯁꯤꯅ ꯍꯦꯕꯤꯠ ꯑꯣꯏꯈꯤ ꯇꯥꯔꯒꯗꯤ ꯉꯁꯥꯏꯒꯤ ꯅꯪꯒꯤ ꯕꯣꯗꯤ ꯏꯁꯨ ꯇꯞ ꯇꯞꯅ ꯃꯥꯏ ꯕ꯭ꯔꯦꯟꯗꯨꯒꯤ ꯀꯩꯅꯣ ꯀꯃꯥꯟꯒꯤ ꯃꯇꯨꯡ ꯏꯟꯅ ꯕꯣꯗꯤꯁꯤꯁꯨ ꯑꯃꯨꯛ ꯍꯦꯕꯤꯠ ꯆꯨꯔꯛꯀꯗꯣꯏꯅꯦꯕ ꯑꯗꯨ ꯕ꯭ꯔꯦꯛ ꯇꯧꯕꯗꯤ ꯌꯥꯝ ꯋꯥꯕꯅꯦꯕ ꯑꯦꯗꯤꯛꯁꯟꯒꯨꯝꯕꯅꯦꯕ ꯁꯤꯁꯨ ꯈꯪꯉꯕ꯭ꯔꯥ ꯪ ꯁꯥꯠꯅ ꯁꯤꯁꯨ ꯑꯦꯗꯤꯛ ꯆꯔ ꯂꯩꯔꯤꯅꯦꯕ ꯑꯗꯨꯅ ꯑꯗꯨ ꯄ꯭ꯔꯦꯛ ꯇꯧꯒꯦ ꯍꯥꯏꯔꯦ ꯇꯥꯔꯒꯗꯤꯅ ꯀꯔꯤ ꯀꯔꯤ ꯏꯁꯇꯥꯥꯏꯜ ꯆꯥꯅꯩ ꯈꯣꯠꯅꯩ ꯃꯌꯥꯝꯗꯣ ꯇꯧꯔꯒꯅ ꯍꯟꯖꯤꯟ ꯍꯟꯖꯤꯟ ꯇꯧ ꯍꯥꯏꯗꯤ ꯑꯩ ꯏꯁꯥꯃꯛꯁꯨ ꯌꯥꯝꯅ ꯁꯦꯠ ꯑꯣꯏꯒꯟꯕ ꯃꯤꯅꯦꯕ ꯈꯪꯉꯕ꯭ꯔꯥ ꯑꯗꯨꯅ ꯎꯝ ꯁꯤ ꯃꯌꯥꯝꯁꯦ ꯁꯨꯝ ꯀꯥꯟꯅꯗꯕꯗꯣ ꯑꯩꯒꯤ ꯑꯦꯛꯁꯄꯤꯔꯤꯌꯦꯟꯁ ꯃꯇꯨꯡ ꯏꯟꯅꯁꯨ ꯍꯥꯏꯗꯤ ꯁꯦꯠ ꯑꯗꯨꯝ ꯑꯣꯏꯔꯒ ꯂꯩꯔꯒꯗꯤ ꯂꯥꯏꯐꯇ ꯄ꯭ꯔꯣꯒ꯭ꯔꯦꯁ ꯂꯥꯛꯇꯦꯗꯅ ꯄ꯭ꯔꯣꯒ꯭ꯔꯦꯁ ꯄ꯭ꯔꯣꯒ꯭ꯔꯦꯁꯇꯣ ꯁꯨꯝ ꯂꯥꯛꯇ꯭ꯔꯒꯗꯤ ꯁꯦꯠ ꯑꯣꯏꯅꯕ ꯔꯤꯖꯟ ꯑꯗꯨꯝ ꯂꯩꯇꯅ ꯑꯗꯣ ꯔꯤꯖꯟ ꯍꯥꯏꯗꯤ ꯌꯥꯝꯅ ꯕꯤꯁꯤꯌꯁ ꯑꯣꯏꯕ ꯁꯥꯏꯀꯜꯅꯦꯕ ꯑꯗꯨꯝ ꯑꯗꯨꯒꯤ ꯁꯥꯏꯀꯜꯗꯨꯗ ꯑꯗꯨꯝ ꯅꯪꯗꯣ ꯇ꯭ꯔꯦꯞ ꯑꯣꯏꯔꯛ ꯂꯩꯈꯤꯗꯣꯏꯅꯦꯕ ꯑꯗꯨ ꯉꯜꯂꯤꯉꯩ ꯅꯉꯣꯟꯗ ꯑꯣꯞꯁꯟꯁ ꯃꯌꯥꯝ ꯂꯩꯔꯤꯉꯩꯁꯤꯗ ꯅꯪꯒꯤ ꯁꯥꯏꯀꯜꯗꯣ ꯕ꯭ꯔꯦꯛ ꯇꯧꯍꯧ ꯇꯥꯔꯒꯗꯤ ꯅꯪ ꯍꯧꯖꯤꯛꯇꯤ ꯆꯥꯎꯈꯠ ꯍꯧꯒꯠꯂꯛꯇ ꯉꯥꯏꯔꯤꯕꯅꯤ ꯅꯪꯒꯤ ꯄꯨꯟꯁꯤ ꯌꯥꯝ ꯋꯥꯠꯂꯤꯗꯅ ꯁꯤ ꯑꯩꯅ ꯁꯤꯒꯤ ꯋꯥꯔꯤꯁꯦ ꯅꯪ ꯁꯤꯛꯁꯇꯤ ꯌꯔ ꯑꯣꯜꯂꯦꯗꯤ ꯅ ꯌꯦꯉꯨꯅꯦ ꯃꯥꯒꯤ ꯁꯤꯛꯁꯇꯤ ꯌꯔꯁ ꯁꯦꯠ ꯑꯣꯏꯔꯕ ꯅꯨꯄꯤꯗꯨꯗ ꯉꯁꯤ ꯕ꯭ꯔꯦꯛ ꯇꯧ ꯍꯥꯏꯇꯥ ꯍꯥꯏꯕꯗꯨꯗꯤ ꯑꯣꯜꯃꯣꯁ ꯇꯨ ꯏꯝꯄꯣꯁꯤꯕꯜ ꯑꯣꯏꯔꯛꯑꯅꯤꯕ ꯑꯗꯣ ꯑꯩꯈꯣꯏ ꯨꯃꯁꯤꯗꯤ ꯐ꯭ꯌꯨꯆꯔ ꯌꯥꯝ ꯂꯩꯔꯤ ꯑꯣꯞꯁꯟꯁ ꯌꯥꯝ ꯂꯩꯔꯤꯕꯅꯤꯅ ꯍꯥꯏꯗꯤ ꯑꯩꯈꯣꯏꯗꯗꯤ ꯈꯔ ꯈꯤꯇꯪ ꯌꯦꯡꯉꯨꯔꯒꯗꯤ ꯏꯖꯤ ꯑꯣꯏꯗꯣꯏꯅꯦꯕ ꯏꯖꯤꯌꯦꯁꯄꯨꯗꯤ ꯑꯉꯥꯡ ꯃꯆꯥ ꯆꯍꯤ ꯃꯉꯥ ꯇꯔꯨꯛꯀꯤ ꯑꯉꯥꯡ ꯃꯆꯥꯁꯤꯡꯗ ꯑꯣꯏꯔꯅꯤꯗꯅ ꯉꯔꯥꯥꯡ ꯍꯥꯏꯗꯤ ꯑꯉꯥꯡ ꯇꯞꯇꯥꯏ ꯐꯨꯔꯒ ꯀꯞꯄ ꯆꯠꯈꯤꯕꯗꯣ ꯍꯜꯂꯛꯄꯗꯣ ꯃꯥ ꯑꯗꯨꯝ ꯀꯥꯎꯈ꯭ꯔꯦꯗꯨꯅꯤ ꯍꯥꯏꯗꯤ ꯑꯗꯨꯝ ꯀꯥꯎꯈꯤꯅꯤꯕ ꯃꯣꯏꯒꯤꯗꯤ ꯃꯣꯏꯗꯗꯤ ꯍꯦꯞꯄꯤ ꯊꯣꯠꯁ ꯁꯦꯠ ꯊꯣꯠꯁ ꯍꯥꯏꯕꯁꯦ ꯄꯥꯛꯅ ꯂꯩꯇ꯭ꯔꯤꯕꯅꯦꯕ ꯁꯦꯠꯅꯦꯁ ꯍꯥꯏꯕ ꯑꯋꯥꯕ ꯍꯥꯏꯁꯦ ꯀꯩꯅꯣ ꯈꯪꯗ꯭ꯔꯤꯕꯅꯦꯕ ꯑꯩ ꯉꯁꯤ ꯁꯤ ꯂꯥꯏꯔꯤꯛꯁꯦ ꯄꯥꯗ ꯇꯥꯔꯒꯗꯤ ꯑꯩ ꯐꯦꯜ ꯑꯣꯏ ꯇꯥꯔꯒꯗꯤ ꯀꯩꯅꯣ ꯇꯧꯔ ꯑꯩ ꯃꯤ ꯑꯣꯏꯔꯔꯣꯏꯀꯣ ꯍꯥꯏꯕꯒꯤ ꯊꯤꯡꯀꯤꯡꯁꯦ ꯃꯣꯏ ꯇꯧꯕ ꯉꯝꯗ꯭ꯔꯤꯕꯅꯦꯕ ꯑꯩꯈꯣꯏꯒꯤꯗꯤ ꯅꯪ ꯄꯩꯈꯥ ꯑꯃꯈꯛꯇꯪ ꯅꯨꯡꯉꯥꯏꯇꯅ ꯊꯥꯔꯣ ꯊꯥꯔꯨꯕꯗ ꯑꯁ ꯉꯁꯤ ꯄꯩꯈꯥꯗꯣ ꯌꯥꯝ ꯅꯨꯡꯉꯥꯏꯇ꯭ꯔꯦ ꯑꯩ ꯄꯨꯟꯁꯤꯒꯤ ꯃꯤ ꯑꯣꯏꯔꯔꯣꯏ ꯑꯩꯗꯤ ꯀꯦ ꯑꯦꯐ ꯃꯦꯟ ꯑꯣꯜꯂꯅꯤ ꯍꯥꯏꯔꯒ ꯑꯩꯈꯣꯏꯅ ꯖꯦꯅꯔꯦꯂꯥꯏꯁ ꯇꯧꯈꯤꯕꯗꯣ ꯌꯥꯝ ꯂꯥꯏꯗ꯭ꯔꯥ ꯑꯩꯈꯣꯏꯗꯗꯤ ꯑꯗꯨꯃꯥꯏꯅ ꯑꯗꯣ ꯍꯧꯖꯤꯛ ꯑꯩꯈꯣꯏ ꯁꯤ ꯍꯥꯏꯗꯤ ꯁꯤꯒꯤ ꯆꯍꯤꯁꯦ ꯑꯉꯥꯡ ꯂꯥꯏꯁꯨ ꯑꯉꯥꯡ ꯅꯠꯇ ꯑꯍꯜꯂꯁꯨ ꯑꯍꯟ ꯅꯠꯇ ꯑꯗꯨ ꯃꯔꯛꯇ ꯈꯪꯉꯕ꯭ꯔꯥ ꯐꯥꯏꯅꯥꯟꯁꯦꯜꯂꯤ ꯏꯁꯇꯦꯕꯜ ꯑꯣꯏꯔꯕ꯭ꯔꯥ ꯍꯥꯏꯁꯨ ꯅꯠꯇꯒꯨꯝ ꯁꯣꯝ ꯅꯥꯀꯟꯗ ꯍꯥꯏꯗꯤ ꯃꯃꯥ ꯕꯕꯥꯍꯣꯏꯗ ꯁꯁꯨꯝ ꯑꯍꯟꯁꯨ ꯑꯣꯏꯁꯜꯂꯛꯄ ꯈꯣꯠꯂꯛꯄ ꯌꯨꯝꯒꯤ ꯄꯩꯁꯥ ꯋꯥꯠꯄ ꯈꯣꯠꯄ ꯎꯔꯛ ꯄꯥꯛ ꯍꯥꯏꯗꯤ ꯂꯩꯗꯅ ꯑꯃ ꯌꯥꯝ ꯃꯔꯛ ꯇ꯭ꯔꯥꯟꯖꯦꯁꯅꯦꯜ ꯁ꯭ꯇꯦꯖꯅꯦꯕ ꯃꯔꯛꯀꯤ ꯑꯗꯨꯅ ꯁꯤꯗ ꯃꯤ ꯌꯥꯝꯅ ꯂꯣ ꯑꯣꯏꯕ ꯂꯣ ꯐꯤꯂꯤꯡꯁꯦ ꯌꯥꯝꯅ ꯑꯣꯏꯕꯁꯦ ꯌꯥꯝꯅ ꯑꯣꯏꯒꯜꯂꯦꯕ ꯁꯨꯝ ꯁꯤꯒꯤ ꯏꯁꯇꯦꯖꯁꯤꯗ ꯑꯩꯈꯣꯏ ꯆꯍꯤ ꯃꯇꯥꯡꯒꯤꯅꯦꯕ ꯆꯍꯤ ꯃꯇꯥꯡꯒꯤꯅꯦ ꯍꯥꯏꯔꯒ ꯇꯛ ꯂꯥꯎꯅ ꯐꯈꯤꯕ ꯑꯣꯏꯔꯛ ꯇꯥꯔꯒꯗꯤ ꯑꯗꯨꯝ ꯐꯈꯤꯅꯤꯀꯣ ꯑꯗꯨ ꯅꯪ ꯍꯥꯏꯗꯤ ꯑꯦꯚ꯭ꯔꯤ ꯄꯥꯔꯁꯟꯁꯤꯗꯤ ꯑꯗꯨꯃꯥꯏꯅ ꯃꯤꯔꯦꯀꯜ ꯂꯛꯀꯤ ꯑꯣꯏꯕꯗꯨꯗꯤ ꯀꯩꯁꯨ ꯑꯣꯏꯔꯣꯏꯗꯅ ꯍꯥꯂꯦꯟꯗꯗ ꯌꯦꯡꯉꯣ ꯃꯥꯅ ꯒꯣꯜ ꯆꯟꯗ ꯈꯣꯠꯅ ꯇꯩꯗꯣ ꯑꯣꯚꯌꯁꯂꯤ ꯃꯥ ꯆꯍꯤ ꯀꯩ ꯍꯥꯏꯅꯤ ꯆꯍꯤ ꯀꯌꯥꯗꯒꯤ ꯇ꯭ꯔꯦꯅꯤꯡ ꯇꯧꯔꯛꯏꯅꯣ ꯅꯠꯇ꯭ꯔꯥ ꯍꯩꯔꯦ ꯑꯩꯗꯤ ꯆꯥꯎꯔꯦ ꯍꯥꯏꯔ ꯃꯥ ꯑꯗꯨꯝ ꯂꯦꯞꯄ ꯂꯩ ꯇꯥꯔꯒꯗꯤ ꯀꯩꯁꯨ ꯑꯗꯨꯒꯤ ꯀꯩꯅꯣ ꯒꯣꯜꯗꯨꯒꯁꯨ ꯁꯦꯠ ꯆꯟꯕ ꯉꯝꯃꯣꯏꯗꯅ ꯑꯗꯨꯅ ꯑꯩꯈꯣꯏ ꯃꯇꯝꯁꯤꯗꯗꯤ ꯇ꯭ꯔꯥꯟꯖꯤꯁꯅꯦꯜ ꯁ꯭ꯇꯦꯖꯅꯤ ꯑꯟꯗꯔꯁ꯭ꯇꯦꯟꯁꯨ ꯇꯧꯔꯛꯑꯕꯅꯤ ꯍꯥꯏꯗꯤ ꯒꯨꯗ ꯑꯦꯟ ꯕꯦꯗꯨ ꯎꯔꯛꯑꯕꯅꯤꯗꯅ ꯂꯣꯁ ꯒꯦꯟ ꯄ꯭ꯔꯣꯐꯤꯠ ꯂꯣꯏ ꯎꯔꯛꯑꯕꯅꯤꯗꯅ ꯈꯪꯉꯕ꯭ꯔꯥ ꯑꯗꯨꯒ ꯑꯅꯗꯔ ꯏꯁ ꯋꯤ ꯍꯦꯞ ꯗ ꯇꯥꯏꯝ ꯑꯦꯟ ꯗ ꯑꯦꯅꯔꯖꯤ ꯑꯦꯟ ꯗ ꯔꯤꯁꯣꯔꯁ ꯉꯁꯥꯏꯒꯤ ꯋꯔꯛ ꯍꯥꯔꯠ ꯇꯧꯅꯕ ꯔꯤꯁꯣꯔꯁꯇꯨ ꯂꯩꯕꯅꯤꯅ ꯁꯤꯒꯤ ꯄ꯭ꯔꯥꯏꯝ ꯇꯥꯏꯝꯁꯤꯗ ꯒꯤꯞ ꯑꯞ ꯇꯧꯒꯅꯣꯕ ꯒ꯭ꯌꯥꯟ ꯇꯥꯔꯕ ꯑꯗꯨꯅꯤꯗ ꯑꯗꯨꯃꯥꯏꯅ ꯑꯩꯗꯤ ꯌꯥꯔꯔꯣꯏ ꯑꯣꯏꯔꯔꯣꯏ ꯅꯣꯡꯃ ꯑꯣꯜꯋꯦꯁ ꯕꯦꯛꯀꯞ ꯄ꯭ꯂꯥꯟ ꯑꯃ ꯑꯗꯨꯝ ꯁꯦꯠ ꯇꯧꯔ ꯊꯝꯕ ꯁꯤ ꯌꯥꯗ ꯇꯥꯔꯒꯗꯤ ꯁꯤ ꯇꯧꯔꯤꯁꯦ ꯁꯤ ꯑꯣꯏꯔ ꯇꯥꯔꯗꯤ ꯁꯤ ꯇꯧꯕ ꯍꯥꯏꯅ ꯕꯥꯏꯀꯞ ꯂꯥꯏꯅ ꯑꯃ ꯑꯗꯨꯝ ꯁꯦꯠ ꯇꯧꯕ ꯍꯥꯏꯇꯥꯔꯦ ꯈꯪꯉꯕ꯭ꯔꯥ ꯅꯪꯉꯣꯟꯗ ꯃꯥꯏꯅ ꯆꯠꯇꯅꯕ ꯑꯗꯨꯃꯥꯏꯅ ꯇꯧꯔꯒ ꯍꯦꯞꯄꯤ ꯍꯦꯞꯄꯤ ꯑꯣꯏꯔꯒ ꯑꯗꯨꯝ ꯂꯩꯌꯨ ꯍꯦꯞꯄꯤ ꯑꯣꯏꯔꯒꯗꯤ ꯁꯛꯁꯨ ꯐꯖꯔꯦ
ꯑꯣ ꯑꯩꯈꯣꯏꯗꯤ ꯑꯗꯨꯝ ꯁꯛ ꯐꯖꯔꯒ ꯑꯗꯨꯝ ꯂꯩꯔꯦ
ꯎꯝ ꯁꯛꯄꯨꯗꯤ ꯑꯩꯈꯣꯏꯗꯤ ꯀꯟꯕ ꯉꯝꯃꯔꯣꯏ ꯐꯠꯖꯕꯅꯤꯅ
ꯎꯝ ꯐꯠꯆꯕꯅꯤꯅ ꯔꯁꯤꯅ ꯃꯇꯨꯝ ꯃꯇꯨꯝ ꯎꯔꯤꯡꯁꯤꯅ ꯃꯇꯨꯝ ꯃꯇꯨꯝ
ꯎꯝ ꯔꯥꯁꯤ ꯍꯣꯏ ꯍꯥꯔꯕꯔꯠ ꯗꯣꯛꯇꯔ ꯄꯇꯥꯟꯖꯂꯤꯒꯤ ꯔꯥꯁꯤꯗꯣ
ꯍꯣꯏ ꯃꯥ ꯃꯥꯅꯦ ꯃꯥꯅꯦ
ꯑꯗꯨꯒ ꯑꯌꯨꯛ ꯄꯨꯡ ꯅꯤꯄꯥꯜꯗ ꯏꯀꯥꯏꯕꯒꯤ ꯍꯤꯗꯥꯛꯁꯨ ꯆꯥꯎꯕ ꯀꯥꯕꯤꯒꯅꯨ
ꯍꯣꯢ ꯅꯪꯁꯨ ꯈꯥꯎꯕꯤꯒꯅꯨ
ꯀꯗꯤ
ꯅꯪꯗꯤ ꯑꯗꯨꯝ ꯆꯥꯏ ꯍꯥꯏꯗꯅ ꯑꯩꯗꯤ ꯆꯥꯕ ꯍꯧꯗ꯭ꯔꯤꯌꯦ
ꯑꯩ ꯀꯥꯎꯋꯏ ꯉꯁꯤ ꯊꯛꯄ ꯑꯗꯨ ꯑꯩꯁꯦ ꯏꯀꯥꯏꯕ ꯈꯔ ꯏꯀꯥꯏꯕ ꯈꯔ ꯋꯥꯠꯄꯒꯨꯝ ꯇꯧꯋꯦ ꯑꯗꯨꯅ ꯐꯨꯔꯤꯠꯇꯣ ꯂꯧꯖꯔꯒꯦ ꯆꯥꯟꯕꯤꯗꯨꯅ ꯍꯩ ꯌꯔꯦꯗ ꯇꯅꯤꯡꯗꯦ ꯑꯩ ꯆꯥꯛ ꯆꯍꯧꯗꯦ
ꯀꯔꯤ ꯍꯥꯏꯕ ꯎ ꯏꯟꯇꯔꯅꯦꯠ ꯑꯣꯟ ꯇꯧꯑꯣ ꯍꯣꯏ ꯍꯣꯏ ꯍꯣꯏ ꯇꯥꯕ꯭ꯔꯣ ꯑꯨꯝ
ꯎꯝ ꯇꯥꯏꯌꯦ
ꯎꯝ ꯎꯝ
ꯑꯩꯈꯣꯏ ꯁꯤꯗ ꯎꯝ ꯅꯣꯡꯂꯩ ꯅꯨꯡꯁꯤꯠ ꯑꯃ ꯂꯥꯛꯄ ꯑꯗꯨꯒꯤ
ꯎꯝ ꯎꯝ ꯅꯣꯏꯒꯤ ꯁꯤꯖꯦ ꯌꯥꯝ ꯌꯣ ꯇꯥꯗꯦꯗꯅ
ꯇꯥꯗꯦꯗꯅ ꯎꯝ ꯅꯣꯏꯔꯣꯝꯗ ꯑꯃꯨꯛ ꯆꯠꯈ꯭ꯔꯕꯅꯦ ꯑꯩꯅ ꯇꯥꯟꯊꯣꯛꯈ꯭ꯔꯕꯅꯦ
ꯑ ꯑ ꯑꯩꯒꯤ ꯎꯔꯤꯡ ꯃꯌꯥꯝꯁꯦ ꯑꯩ ꯌꯦꯡꯉꯀꯣ ꯑꯁ ꯀꯅꯣꯝ ꯇꯧꯔꯦ ꯎꯔꯤꯡ ꯎꯔꯤꯡ
ꯎꯔꯤꯡ ꯑꯣ ꯑꯣ ꯎꯔꯤꯡ ꯇꯨꯡꯗꯨꯔ ꯑꯝ ꯍꯣꯢ ꯎꯔꯤꯡꯁꯤꯡꯗꯨꯗꯤ ꯔꯥꯁꯤꯅꯦ ꯈꯜ ꯔꯥꯁꯤꯅꯦ ꯍꯥꯏꯗꯥꯏꯅꯦ ꯔꯥꯁꯤꯅꯦ ꯀꯩꯗꯣ
ꯑꯣ ꯔꯁꯤꯅꯦ ꯑꯣ
ꯎꯝ ꯄ꯭ꯔꯜꯅꯦ ꯄ꯭ꯔꯜ ꯃꯇꯨꯝ ꯃꯇꯨꯝ ꯃꯇꯨꯝꯅꯦ ꯑꯩꯈꯣꯏꯗꯣ
ꯎꯝ
ꯑꯩꯁꯨ ꯁꯤꯗꯅꯦ ꯁꯥꯃꯨꯗꯧꯅ ꯆꯥꯎꯕ ꯎꯔꯤꯡ ꯑꯃ ꯃ ꯅꯥꯄꯣꯟꯗ ꯇꯧꯔꯤꯕ꯭ꯔꯥ
ꯑꯩꯒꯤꯁꯨ ꯁꯥꯃꯨꯒꯨꯝ ꯆꯥꯎꯕ ꯃꯌꯥꯝ ꯂꯣꯠꯂꯒ ꯂꯩ ꯃꯅꯤꯡ ꯃꯅꯤꯡꯗ
ꯍꯥ ꯅꯪ ꯁꯃꯣꯗꯤ ꯂꯣꯠꯂ ꯂꯩꯕ ꯃꯥꯗꯤ ꯌꯥꯝ ꯏꯀꯥꯏꯒꯜꯂꯤꯅ ꯑꯩ ꯁꯕꯨꯨꯗꯤ ꯎ ꯊꯧꯅꯥ ꯌꯥꯝ ꯐꯩ ꯎꯝ ꯊꯣꯛꯂꯛꯑꯦ ꯑꯩꯒꯤ ꯁꯥꯃꯨꯗꯤ
ꯑ
ꯈꯪꯗ꯭ꯔꯦꯗ ꯉꯁꯤ ꯍꯣꯔꯦꯟ ꯆꯠꯀꯗ꯭ꯔꯥ ꯆꯠꯂꯣꯏꯗꯔꯥ ꯅꯪꯗꯣ ꯑꯩꯗꯣ ꯆꯠꯀꯦ ꯄꯦꯛꯀꯤꯡ ꯑꯃꯨꯛꯇꯪ ꯇꯧꯒꯦ ꯑꯩꯒꯤ ꯑ ꯀꯩꯅꯣ ꯁꯤꯡꯁꯦ ꯎꯝ ꯄꯦꯛꯀꯤꯡꯇꯣ ꯍꯥꯏꯐꯦꯠꯇꯪ ꯇꯧꯔꯒ ꯄꯣꯠꯆꯩꯗꯣ ꯆꯟꯒꯤ ꯗ ꯆꯜꯂꯣꯏꯗ꯭ꯔꯥ ꯍꯥꯏꯕꯩ ꯃꯇꯨꯡ ꯏꯟꯅꯅꯦ ꯍꯣ ꯌꯦꯡꯉꯥꯒ ꯍꯣꯏ ꯍꯣꯏ ꯆꯟꯗ꯭ꯔꯖꯨ ꯑꯩꯉꯣꯟꯗꯁꯨ ꯊꯝꯃ ꯍꯜꯂꯣ ꯎꯝ ꯑꯩ ꯀꯌꯥ ꯅꯨꯡꯉꯥꯏꯇꯦꯗ ꯑꯩ ꯍꯥꯏꯗꯤ ꯍ ꯀꯩ ꯍꯥꯏꯅꯤ
ꯑ ꯍꯥꯏꯗꯤ ꯅꯉꯣꯟꯗꯁꯨ ꯋꯥꯖꯅꯤ ꯑꯩꯒꯤꯗꯤ ꯄꯣꯠꯆꯩꯁꯤꯡꯗꯣ ꯌꯥꯝ ꯇꯥꯡꯕꯅꯤꯅ ꯃꯤꯅ ꯂꯧꯈꯤꯕꯒꯤ ꯆꯥꯟ ꯁꯦ ꯌꯥꯝ ꯋꯥꯡꯉꯦꯕ ꯈꯪꯉꯕ꯭ꯔꯥ ꯑꯗ ꯅꯪꯁꯨ ꯁꯦꯟꯅꯕꯗ ꯋꯥꯅꯤ ꯑꯗꯨꯅ ꯌꯥꯔꯗꯤ ꯑꯩꯅ ꯑꯗꯨꯝ ꯄꯨꯖꯈꯤꯒꯦꯗ
ꯍꯣꯏ ꯍꯣꯏ ꯍꯣꯏ ꯍꯣꯏ ꯐꯅꯤ ꯑꯗꯣ ꯅꯪ ꯎꯝ ꯊꯝꯐꯝ ꯂꯩꯇ꯭ꯔꯗꯤ ꯍꯥꯏꯕꯅꯤꯗ ꯅꯪꯒꯤꯁꯨ ꯐꯥꯅꯕ ꯑꯩꯒꯤꯁꯨ ꯐꯥꯅꯕ ꯀꯣ
ꯑꯥ ꯌꯥꯅꯤ ꯑꯩ ꯊꯝꯐꯝ ꯂꯩꯇ꯭ꯔꯒꯅ ꯑꯩ ꯐꯨꯔꯤꯠ ꯃꯉꯥ ꯇꯔꯨꯛꯃꯨꯛ ꯍꯥꯞꯆꯤꯜꯂꯒ ꯆꯠꯈꯤꯒꯦ ꯑꯗꯨꯝ
ꯍꯥꯂꯦꯟ ꯍꯥꯂꯦꯟ ꯑꯩꯅ ꯑꯩ ꯑꯗꯨꯝ ꯊꯣꯛꯈ꯭ꯔꯒꯦ ꯑꯩ ꯈꯪꯗꯦ ꯑꯩ ꯍꯥꯂꯦꯟꯗ ꯉꯥꯎꯔꯦ ꯑꯩ ꯃꯪꯗꯁꯨ ꯍꯥꯂꯦꯟ ꯎꯔꯦ ꯑꯩ
ꯑꯁ ꯁꯤꯗꯤ ꯀꯩꯅꯣꯝ ꯇꯧꯔꯦ ꯑꯗꯨ ꯍꯥꯏꯔꯒ ꯅꯦꯛꯁꯀꯤ ꯀꯩꯅꯣꯗꯤ ꯅꯪ ꯀꯅꯥꯗ ꯁꯞꯄꯣꯔꯠ ꯇꯧꯗꯣꯏꯅꯣ
ꯏꯪꯂꯦꯟꯒ ꯀꯩꯅꯣꯒꯗꯨꯔꯣ
ꯍꯣꯏ
ꯏꯪꯂꯦꯟꯒ ꯀꯅꯥꯒꯅꯣ ꯃꯣꯔꯣꯛꯀꯣꯒꯔꯣ
ꯑ ꯏꯪꯂꯦꯟꯒ ꯑꯥꯔꯖꯦꯟꯇꯤꯅꯥꯗꯣ ꯑꯩꯗꯤ ꯑꯥꯔꯖꯦꯟꯇꯤꯅꯥ ꯁꯞꯄꯣꯔꯠ ꯇꯧꯔꯅꯤ
ꯏꯟꯂꯦꯟꯒ ꯑꯔꯖꯦꯟꯇꯤꯅꯥ ꯅꯠꯇꯦ ꯑꯥꯔꯖꯦꯟꯇꯤꯅꯥꯗꯤ ꯏꯖꯤꯞꯀꯅꯤ
ꯑꯣ ꯑꯣ ꯑꯣ ꯏꯪꯂꯦꯟꯒ ꯃꯔ ꯃꯣꯔꯀꯣ ꯍꯥꯏꯕ꯭ꯔꯣ
ꯈꯪꯗꯦ ꯏꯪꯂꯦꯟꯒ ꯃꯣꯔꯣꯀꯣꯗꯤ ꯂꯩꯍꯧꯋꯦ ꯀ ꯑ ꯃꯣꯔꯣꯛꯀꯣꯗꯤ ꯃꯣꯔꯣꯛꯀꯣ ꯀꯥꯕ ꯗꯥꯏꯅꯦ ꯀꯥꯒꯤꯕꯅꯤ ꯏꯪꯂꯦꯟꯒ ꯀꯅꯥꯒꯅꯣ ꯈꯪꯗꯦ ꯏꯪꯂꯦꯟꯗꯤ ꯁꯥꯟꯅꯗꯣꯏꯅꯤ ꯏꯪꯂꯦꯟ ꯇꯧꯅꯤ ꯏꯪꯂꯦꯟꯁꯨ ꯂꯤꯡꯕꯅꯤ ꯔꯤ ꯀꯦꯟ ꯀꯥꯏꯅ ꯀꯦꯞ
ꯀꯔꯣꯝ ꯎꯝ ꯎꯝ ꯀꯔꯤ ꯀꯟꯇ꯭ꯔꯤꯅꯣ
ꯀꯔꯤ ꯀꯟꯇ꯭ꯔꯤꯅꯨ ꯗꯨꯕꯥꯏꯗꯤ ꯁꯥꯎꯗꯤ ꯑꯔꯥꯕꯤꯌꯥ ꯍꯣꯏꯅꯤ ꯍꯣꯏ ꯆꯪꯗꯦ ꯃꯣꯏ ꯌꯥꯎꯗꯦ
ꯑꯣ ꯑꯣ ꯑꯣ
ꯃꯣꯏ ꯆꯪꯕ ꯉꯝꯗꯦꯕ ꯐꯤꯐꯥꯗ
ꯎꯝ ꯏꯟꯗꯤꯌꯥꯁꯨ ꯉꯝꯗ꯭ꯔꯤꯀꯣ
ꯉꯝꯗ꯭ꯔꯤꯀꯣ ꯉꯝꯗꯦ ꯏꯟꯗꯤꯌꯥꯒꯤꯕꯨ ꯃꯅꯤꯄꯨꯔꯒꯤ ꯀꯩꯅꯣ ꯙꯤꯔꯁ ꯍꯣꯏꯅ ꯈꯔ ꯀꯥꯎꯗꯧꯕ ꯉꯥꯏꯔꯦ
ꯎꯝ ꯎꯝ
ꯑꯦ ꯑꯗꯨ ꯍꯥꯏꯔꯒ ꯑꯃ ꯀꯩꯅꯣꯗꯣ ꯎꯝ ꯑꯦꯝ ꯑꯦꯝ ꯏꯁꯇꯣꯔꯒꯤ ꯃꯆꯥꯅꯨꯄꯤꯗꯣ ꯈꯪꯕ꯭ꯔꯥ
ꯍꯣꯏ ꯍꯣꯏ ꯍꯣꯏ ꯈꯪꯉꯤ ꯈꯪꯉꯦ
ꯃꯥꯗꯣ ꯑ ꯐꯨꯠꯕꯣꯜ ꯄ꯭ꯂꯦꯌꯔ ꯑꯃꯅ ꯄ꯭ꯔꯣꯄꯣꯁ ꯇꯧꯕꯗꯨ ꯎꯔꯕꯣ
ꯍꯣꯏ ꯎꯔꯦ ꯕꯥꯏꯔꯦꯜ ꯆꯠꯂꯤꯗꯣ
ꯆꯠꯂꯤ
ꯅꯨꯄꯥ ꯑꯃꯒꯤꯁꯨꯀꯣ ꯃꯥꯒ ꯀꯣꯏꯃꯤꯟꯅꯕ ꯂꯩꯕꯅꯦꯕ ꯑꯗꯨꯒ ꯃꯗꯨ ꯅꯨꯄꯥꯒꯁꯨ ꯀꯣꯛ ꯑ ꯇꯣꯛꯅꯈ꯭ꯔ ꯃꯥꯂꯦ ꯑꯗꯨꯒ ꯑꯗꯨ ꯅꯨꯄꯥꯒ ꯑꯃꯨꯛ ꯀꯩꯅꯣ ꯇꯧꯔ ꯃꯥꯜꯂꯦ ꯑꯗꯨ ꯅꯨꯄꯥꯗꯣ ꯍꯧꯖꯤꯛ ꯑꯦꯝ ꯑꯦꯝ ꯏꯁꯇꯣꯔꯒꯤ ꯃꯆꯥꯅꯨ
ꯅꯨꯄꯤꯗꯣ ꯎꯝ
ꯑꯥ ꯑꯗꯨ ꯅꯨꯄꯤꯗꯣ ꯃꯥꯅ ꯍꯧꯖꯤꯛ ꯄ꯭ꯔꯣꯄꯣꯁ ꯇꯧꯔꯤꯕ ꯅꯨꯄꯥꯗꯣ ꯑꯗꯣ ꯃꯦꯛꯁꯤꯅꯥꯒꯤ ꯑꯦꯛꯁ ꯕꯣꯏ ꯐ꯭ꯔꯦꯟꯅꯦ ꯍꯥꯏꯕꯅꯦ
ꯃꯥ ꯀꯩꯅꯣ ꯍꯥꯏꯁꯤꯕꯨ ꯌꯥꯝ ꯅꯨꯡꯉꯥꯏꯖꯅꯤꯅ ꯃꯅꯤꯞ ꯄꯨꯔ ꯁꯦꯂꯦꯕ꯭ꯔꯤꯇꯤ ꯃꯌꯥꯝꯁꯤꯁꯨ ꯌꯥꯝ ꯀꯟ ꯅꯩꯈꯠꯂꯛꯏ ꯌꯨꯇꯨꯕꯔ ꯁꯣꯅꯤꯌꯥꯅ ꯀꯟꯕ ꯍꯥꯏꯗꯤ
ꯎꯝ ꯁꯣꯅꯤꯌꯥ
ꯑꯣ ꯄꯥꯝꯃꯝꯅꯤ ꯁꯣꯅꯤꯌꯥꯗꯨꯗꯤ ꯁꯤꯡꯕꯅꯦ ꯌꯥꯝꯅ ꯁꯤꯡꯕ ꯍꯥꯏꯗꯤ ꯃꯥꯗꯤ ꯌꯥꯝ ꯏꯔꯥ ꯍꯥꯏꯗꯤ ꯄꯩꯁꯥꯒꯁꯨ ꯑꯗꯨꯝ ꯄꯥꯏꯗꯣꯏꯅꯤꯅ ꯃꯣꯏ ꯌꯨꯝꯗꯨꯁꯨ ꯄꯥꯗꯨꯁꯨ ꯀꯩꯅꯣꯝ ꯀꯩꯅꯣꯅꯤꯗꯅ ꯑꯗꯨꯒ ꯃꯥꯗꯣ ꯑꯇꯩꯗꯧꯅ ꯍꯥꯏꯗꯤ ꯃꯥ ꯑꯗꯨꯝ ꯆꯝꯅ ꯑꯗꯨꯝ ꯂꯩꯕꯗꯣ ꯌꯥꯝꯅ ꯀꯦꯗꯅ ꯈꯣꯠꯇꯅ ꯇꯧꯔꯒꯁꯨ ꯂꯩꯇꯦ ꯑꯩꯅ ꯁꯨꯝ ꯊꯥꯏꯅ ꯌꯦꯡꯕꯗꯤ ꯑꯗꯨꯝ ꯆꯝꯅ ꯑꯗꯨꯝ ꯑꯗꯩ ꯃꯥ ꯄꯩꯁꯥꯒ ꯇꯨꯡꯖꯜꯂꯒ ꯒꯥꯔꯤ ꯃꯄꯥꯒꯤ ꯒꯥꯔꯤꯒ ꯂꯩꯗꯅꯒ ꯇꯧꯕꯋꯤꯗꯅ ꯃꯥꯗꯣ ꯑꯃꯥꯏꯅ ꯍꯥꯏꯗꯤ ꯈꯔ ꯒ꯭ꯌꯥꯟ ꯇꯥꯕ ꯑꯗꯨꯅ ꯍꯥꯏꯗꯤ ꯐꯨꯠꯕꯣꯜ ꯄ꯭ꯂꯦꯌꯔꯗꯨꯁꯨ ꯍꯥꯏꯗꯤ ꯄꯣꯇꯦꯟꯁꯤꯌꯦꯜ ꯃꯌꯥꯝ ꯂꯩꯗꯣꯏꯅꯤꯗꯅ ꯃꯥ ꯑꯗꯨꯝ ꯑꯪꯀ ꯍꯣꯠꯂꯝꯒꯅꯦꯕ ꯃꯥꯅ
ꯌꯥꯏ ꯌꯥꯏ ꯑꯗꯨꯁꯨ ꯃꯀꯣꯛ ꯁꯤꯖꯤꯟꯅꯔꯒ ꯀꯣꯏꯕꯗꯤ
ꯎꯝ ꯑꯪꯀ ꯍꯩꯕ ꯍꯥꯏꯁꯦ ꯑꯗꯨ ꯉꯥꯛꯇꯅꯤ
ꯎꯝ ꯅꯪ ꯃꯤꯂꯤꯇ꯭ꯔꯤꯒꯨꯝꯕꯗꯤ ꯆꯠꯅꯤꯡꯗ꯭ꯔꯣ
ꯑ ꯑꯩꯔꯣ ꯃꯤꯂꯤꯇꯔ꯭ꯤꯒꯤ ꯑꯩꯗꯣ ꯎꯝ ꯕꯣꯝ ꯈꯟꯅꯕ ꯁꯤꯜ ꯑꯣꯏꯕꯤꯌꯣꯅꯗꯤ ꯔꯤꯀ꯭ꯋꯦꯁ ꯌꯥꯝ ꯂꯥꯛꯄꯅꯦ ꯑꯗ ꯑꯩꯅ ꯎꯝ ꯍꯥꯏꯗꯤ ꯑꯩꯒꯤ ꯑ ꯀꯩꯅꯣꯗꯣ ꯎꯝ ꯀꯃꯥꯏ ꯍꯥꯏꯅꯤ ꯑꯩꯒꯤ ꯔꯁꯤ ꯏꯠ ꯃꯌꯥꯝ ꯂꯩꯗꯅ ꯑꯗꯨꯗꯣ ꯑꯁ ꯂꯣꯏꯅ ꯑꯩꯒꯤ ꯐꯃꯨꯒꯁꯦ ꯂꯣꯏ ꯇꯥꯟꯊꯣꯛꯈ꯭ꯔ ꯕꯣꯝ ꯃꯈꯣꯟ ꯇꯥꯕꯗ ꯑꯩꯅ ꯆꯠꯇ꯭ꯔꯕ ꯍꯥꯏꯇꯥꯔꯦ ꯃꯥ ꯅꯪ ꯆꯠꯅꯤꯡꯕꯔꯣ ꯃꯤꯂꯤ ꯅꯪ ꯆꯠꯂꯗꯤ ꯃ ꯍꯥꯏꯕ
ꯑꯩꯔꯣ
ꯑꯩꯔꯣ ꯎꯝ ꯑꯩ ꯄꯥꯝꯕꯨꯗꯤ ꯄꯥꯝꯃꯦ ꯑꯗꯨ ꯑꯣꯏꯔꯁꯨ
ꯇꯤꯠ ꯆꯠꯅꯤꯡꯗꯦꯗ
ꯇꯤꯠ ꯆꯠꯅꯤꯡꯗꯦꯗ ꯊꯥꯖꯜꯂꯨ ꯀꯩꯅꯣ ꯄꯩꯈꯥꯁꯤꯡꯗꯣ
ꯎꯝ ꯈ ꯑꯆꯧꯕ ꯀꯨꯝꯕ ꯑꯣꯏꯗꯤꯀꯣ ꯀꯩꯅꯣ ꯇꯧꯅꯤꯡꯕ